ꯍꯜꯂꯣ
ꯑꯗꯣ ꯇꯥꯏꯌꯦ
ꯑꯣ ꯅꯪ ꯗꯤꯄꯥꯔꯠꯃꯦꯟ ꯆꯠꯇꯣꯏꯔꯣ
ꯆꯠ ꯃꯦ
ꯐꯦꯋ ꯑꯃ ꯑꯥꯎ ꯂꯩꯌꯦꯦ
ꯑꯣ ꯀꯩ ꯇ ꯑꯣꯏꯒ ꯅꯪ
ꯑꯩ ꯀꯩꯁꯨ ꯊꯣꯏꯗꯣꯛꯄ ꯇꯧꯗꯗ ꯀꯩꯅꯣ ꯕꯦꯠ ꯇꯧꯒꯦꯅ ꯇꯧꯕꯅꯦ ꯑꯗꯣ
ꯎ
ꯗꯤ ꯑꯦꯝꯗ ꯁꯦꯂꯦꯛꯁꯟ ꯐꯪꯗꯕ ꯑꯗꯨꯒ ꯁꯤ ꯌꯤ ꯇꯤꯗꯨꯅꯅꯦ ꯎꯝ ꯌꯦꯟ ꯌꯦꯟ ꯌꯦꯟꯈꯣꯡꯕ ꯊꯥꯕ꯭ꯔꯥ
ꯎꯝ
ꯁꯤ ꯁꯤꯌꯨ ꯏꯇꯤꯗꯨꯅ ꯊꯥꯕ ꯐꯪꯈꯤꯗ꯭ꯔꯕ
ꯑꯣ
ꯑꯗꯨꯗꯒꯤ ꯑꯩꯁꯦ ꯑꯝꯕꯦꯗꯀꯔꯒꯤ ꯊꯥꯖꯤꯟꯁꯤꯔꯅ ꯑꯃꯨꯛ ꯇꯧꯔꯤꯌꯦ ꯀꯩꯗꯧꯔꯦ ꯍꯥꯏꯕꯅꯣ ꯌꯦꯡ ꯑꯩꯁꯤꯕꯣ
ꯅꯣꯏ ꯇ
ꯑꯩꯈꯣꯏꯒꯤ ꯅꯠꯇꯦ ꯁꯨꯝ ꯊꯪꯅꯕꯗ ꯑꯩ ꯈꯣꯡꯉꯛꯑꯁꯨ ꯑꯗꯨꯝ ꯇꯥꯕꯤꯗꯣ
ꯑ
ꯀꯩꯅꯣ ꯇꯧꯕ꯭ꯔꯥ ꯎꯝ ꯆꯥꯛ ꯆꯥꯔꯕ
ꯍꯥꯏꯗ꯭ꯔꯤ
ꯑꯣ ꯑꯩꯁꯨ ꯆꯥꯗ꯭ꯔꯦ ꯆꯥꯗ꯭ꯔꯤꯗ ꯑꯩꯁꯨ ꯆꯥꯅꯤꯡꯗꯕꯩ ꯑꯗꯨꯝ ꯂꯩꯕ ꯂꯨ ꯂꯣꯏꯕꯨꯗꯤ ꯂꯣꯏꯔꯦ ꯑꯥ
ꯑꯦ ꯍ ꯉꯜꯂꯤꯔꯥ
ꯑꯧ ꯑꯩꯈꯣꯏꯗꯤ ꯉꯜꯂꯦ ꯂꯣꯏꯕꯨꯗꯤ ꯂꯣꯏꯔꯦ ꯀꯥꯗꯕ ꯎꯝ ꯀꯃ ꯊꯣꯡꯉꯤꯗ ꯑꯩꯅ ꯑꯃꯨꯛ ꯅꯨꯃꯤꯗꯥꯡꯗꯗꯤ ꯊꯣꯡꯉꯤ
ꯑ
ꯎꯝ ꯅꯪ ꯂꯣꯏꯗꯧꯕ ꯍꯟꯇꯛ ꯂꯣꯏꯔ ꯅꯠꯇ꯭ꯔꯣ
ꯍꯟꯗꯛ ꯂꯣꯏꯗꯣꯏꯅꯦ ꯂꯣꯏꯗꯤ ꯂꯣꯏꯗ꯭ꯔꯤ ꯍꯣꯏ ꯋꯥꯠꯂꯤ ꯁꯨꯝ
ꯑꯣ ꯑꯗꯨ ꯂꯣꯏꯊꯔꯒ ꯑꯃꯨꯛ ꯅꯣꯏꯗꯣ ꯕꯤꯑꯔ ꯃꯥꯁꯇꯔ
ꯑꯥ ꯅꯪ ꯀꯩꯅꯣꯝꯃ ꯈꯪꯗ꯭ꯔ ꯃꯥꯜꯂꯦ ꯀꯩꯅꯣꯗꯗ ꯂꯥꯛꯑꯣ ꯆꯦꯇꯗ ꯂꯥꯛꯑꯣ ꯍꯥꯏꯒꯤ
ꯑꯣ ꯍꯣꯏ
ꯑꯗꯨꯝ ꯄꯥꯏꯣꯀꯣ
ꯎꯝ
ꯑ ꯍꯜꯂꯣ
ꯍꯜꯂꯣ
ꯇꯥꯕ
ꯑ ꯇꯥꯏꯦ ꯇꯥꯏꯔꯦ
ꯎꯝ ꯆꯔꯦ ꯀ ꯑꯩ ꯍꯧꯒꯠꯄ ꯀꯨꯏꯗ꯭ꯔꯤꯠꯇ
ꯑꯣ
ꯉꯥꯏꯍꯥꯛꯇꯪ ꯃꯃꯥꯡꯗ ꯍꯧꯒꯠꯂꯒ ꯎꯝ ꯉꯥꯏ ꯀꯩꯀꯥ ꯇꯥꯊꯣꯛꯑ ꯀꯩꯅꯣ ꯃꯈꯥꯗ ꯀꯣꯟ ꯐꯦꯡꯉꯨꯕ
ꯑꯥ
ꯑꯗꯣ ꯀꯣꯟ ꯐꯦꯡ ꯂꯣꯏꯔꯒ ꯑꯃꯨꯛ ꯀꯥꯈꯠꯂꯛꯑꯦ ꯑꯗꯨꯒ ꯐꯃꯨꯡ ꯀꯩꯀꯥ ꯂꯣꯏꯁꯜꯂꯝꯃꯅꯤ
ꯑꯣ ꯑꯩꯁꯨ ꯊꯦꯡꯉꯤꯗ ꯌꯥꯍꯧꯗꯤ ꯍꯥꯏꯗꯤ ꯑꯇ ꯂꯩꯔꯝꯕꯒꯤꯀꯣ
ꯍꯣꯏ ꯑꯁꯤꯗ ꯂꯩꯕꯁꯦ ꯑꯗꯨꯝ ꯊꯦꯡꯕꯅꯤ ꯑꯩꯗꯤ ꯊꯕꯛ ꯐꯅꯌꯥꯝ ꯅꯝꯁꯤꯜꯂ ꯊꯝꯃꯦꯕ ꯍꯧꯖꯤꯛ ꯊꯕꯛ ꯑꯝ ꯇꯧꯅꯤꯡꯗꯗꯅ
ꯎꯝ ꯑꯩꯁꯨꯅꯤ ꯇꯧꯒꯗꯕ ꯑꯝꯇ ꯐꯖꯅ ꯇꯧꯁꯟꯗꯕꯤꯗ ꯂꯩꯔꯤ ꯕꯅꯤ ꯇꯧꯗꯧ ꯌꯥꯝꯃꯤꯅꯦ ꯑꯗꯨꯏꯁꯨ
ꯑꯩ ꯅꯉꯣꯟꯗ ꯊꯕꯛ ꯑꯃ ꯇꯧꯅꯤꯅ ꯍꯥꯏꯔꯝꯕꯗꯣ
ꯑꯥ
ꯑꯗꯨꯁꯨ ꯑꯗꯨꯝ ꯀꯨꯏꯅ ꯅꯝꯁꯤꯜꯂ ꯊꯝꯃꯕ ꯄꯣꯠꯅꯦꯕ
ꯑꯣ ꯑꯣ
ꯍꯧꯖꯤꯛꯁꯨ ꯅꯪꯁꯤꯂꯤ ꯈꯔꯅꯤ ꯂꯩꯔꯗꯤ ꯄꯤꯈꯠꯂꯛꯑꯣ ꯍꯥꯏꯔꯛꯑꯅꯤ ꯑꯗꯨꯒꯗ ꯃꯊꯥ ꯌꯥꯝ ꯁꯥꯟꯅꯗꯣꯏꯁꯤ ꯍꯣꯏ ꯃꯁꯥ ꯌꯥꯝ ꯁꯥꯟꯅꯩꯌꯦꯕ ꯑꯗꯨꯒꯤ ꯇꯠꯂꯦ ꯌꯥꯝꯅ ꯑꯇꯣꯞꯄ ꯑꯣꯏꯔꯗꯤ ꯐꯕ ꯑꯗꯨꯃꯨꯛ ꯏꯈꯠꯄ ꯈꯣꯠꯅꯕ ꯊꯤꯖꯟ ꯈꯣꯠꯅꯕꯤ ꯑꯗꯩꯗꯤ ꯃꯤ ꯎꯅꯕ ꯀꯩꯀꯥ ꯆꯠꯇꯣꯏꯅꯦꯕ ꯑꯗꯨꯁꯨ
ꯑꯣ ꯍꯣꯏ
ꯐꯅꯗ ꯇꯜꯂꯦꯕ ꯌꯥꯝꯅ ꯍꯨꯖꯤꯛ ꯌꯥꯝ ꯌꯥꯎꯗꯦ
ꯑꯧ ꯅꯣꯏ ꯑꯦꯛꯖꯥꯝꯗꯤ ꯂꯣꯏꯒ꯭ꯔꯕꯣ
ꯎꯍꯨꯛ ꯂꯣꯏꯗ꯭ꯔꯤ
ꯎꯝ
ꯑꯗꯨꯏ ꯃꯇꯨꯡꯗꯕꯨꯗꯤ ꯄꯤꯗꯤ ꯄꯤꯅꯅꯤ ꯍꯥꯏꯝ
ꯑꯗꯨꯒꯤꯖꯣꯡ ꯃꯊꯥꯅꯤꯅꯦ
ꯃꯊꯥ ꯁꯥꯏ ꯑꯁꯦꯡꯕ ꯃꯊꯥ ꯁꯥꯗꯕ ꯃꯇꯝ ꯂꯩꯇꯦ ꯑꯩꯒꯤ
ꯎꯝ ꯑꯥꯖꯤꯛ ꯀꯥꯟ ꯍꯤꯟ ꯏꯃꯥꯟꯕꯤ ꯑꯇꯩꯔꯣ ꯀꯥ ꯍꯦꯟꯅ ꯄꯨꯟꯗ꯭ꯔꯦꯗ ꯑꯃꯨꯛꯃꯨꯛ ꯄꯥꯎ ꯐꯥꯎꯅꯕ ꯅꯠꯇꯅ
ꯎꯝ
ꯍꯧꯖꯤꯛꯀꯥꯟ ꯍꯣꯁꯇꯦꯜ ꯏꯟꯖꯥꯡ ꯍꯥꯎꯔꯤꯕꯣ
ꯑꯩꯅ ꯅꯪꯉꯣꯟꯗ ꯀꯩ ꯍꯥꯏ
ꯎꯝꯎꯝ ꯏꯟꯖꯥꯡ ꯍꯥꯎꯔꯤꯕꯣ
ꯍꯥꯎ ꯍꯥꯎꯕ ꯍꯥꯏꯁꯦ ꯑꯗꯨꯝ ꯆꯥꯕ ꯌꯥꯝ ꯀꯟꯅ ꯌꯥꯗꯕ ꯃꯇꯝꯁꯨ ꯌꯥꯎꯋꯤ ꯑꯃꯨꯛ ꯌꯥꯕꯁꯨ ꯌꯥꯎꯋꯤ
ꯑꯣ ꯐꯔꯦ ꯐꯔꯦ ꯑꯗꯨꯕꯨꯗꯤ ꯃꯌꯥꯝ ꯄꯨꯂꯞ ꯂꯩꯕꯩꯅꯤ ꯎꯝ ꯑꯩꯁꯨ ꯑꯝꯇ ꯂꯥꯛꯀꯦ ꯇꯧꯕꯅꯦ ꯑꯗꯨꯗ
ꯑꯣ ꯅꯪ ꯂꯣꯏꯝ ꯇꯥꯟꯊꯣꯛ ꯂꯣꯏꯒꯔ꯭ꯕꯣ
ꯂꯣꯏꯒ꯭ꯔꯦ
ꯀꯝꯀꯥꯟꯗ ꯁꯤꯂꯩ ꯂꯩꯅ ꯇꯣꯏꯔꯥ ꯅꯪ
ꯍꯣ ꯍꯣꯏ
ꯁꯤꯒ ꯂꯩꯂꯩꯅ ꯇꯧꯕꯗ ꯀꯌꯥꯝ ꯀꯨꯏꯅ ꯆꯪꯒꯦ
ꯀꯨꯏꯅ ꯆꯪꯗꯝꯅꯤꯗ ꯑꯩ ꯑꯗꯨꯝ ꯂꯣꯏꯔ ꯆꯠꯂꯦ ꯈꯪꯗꯦ ꯗꯨꯝ ꯉꯥꯏꯔꯒ
ꯉꯥꯏꯔꯒ ꯅꯪ ꯀꯌꯥꯝ ꯀꯨꯏꯅ ꯉꯥꯏꯒꯤꯒꯦ
ꯎꯝ ꯍꯞꯇꯥ ꯑꯅꯤꯃꯨꯛꯀꯤ ꯃꯌꯥꯗꯗꯤ ꯉꯥꯏꯕ ꯃꯥꯜꯂꯦ
ꯑꯗꯨꯒ ꯂꯣꯏ ꯁꯨꯔꯕꯥꯕ ꯗꯨꯏꯀꯥꯟꯗ ꯑꯣ
ꯇꯧꯔꯤꯉꯩꯗꯅꯦ ꯑꯗꯨꯝ ꯋꯥꯊꯣꯛꯑꯕ ꯃꯝ ꯃꯝ ꯇꯧꯖꯤꯜꯂꯕ ꯇꯧ
ꯑꯩꯁꯨ ꯑꯗꯨꯃꯥꯏꯅ ꯑꯣꯏꯅ ꯇꯧꯁꯟꯒꯦ ꯇꯩꯅꯦ ꯆꯠ ꯇꯥꯥꯔꯒꯗꯤꯅꯦ ꯑꯈꯣꯏꯗꯤ ꯑꯃꯨꯛ ꯂꯥꯛꯊꯣꯛ ꯂꯥꯛꯁꯤꯟꯗꯣ ꯐꯔꯛ ꯑꯃꯨꯛ ꯇꯥꯅꯤꯅ ꯑꯗꯨꯗꯨꯒꯤ ꯂꯣꯏ ꯂꯣꯏꯁꯤꯜꯂꯒ ꯇꯧꯔꯒꯦ ꯇꯧꯟ
ꯑꯗꯩꯗꯤ ꯑꯝꯇꯗꯤ ꯊꯦꯡꯅꯒꯤꯖꯦ ꯂꯥꯛꯀꯦ
ꯊꯦꯡꯅꯒꯤꯖꯦ
ꯎꯗꯕꯖꯨ
ꯑꯈꯣꯏꯁꯨ ꯂꯩꯏ ꯂꯩꯒꯤꯅꯤ ꯗꯦꯠ
ꯎꯝ ꯑꯩꯁꯦ ꯗꯦꯠ ꯑꯦꯠ ꯅꯥꯏꯟ ꯁ꯭ꯋꯥꯏꯗ ꯂꯥꯛꯀꯦꯔ ꯂꯥꯛꯁꯤꯔꯥ ꯈꯜꯂꯝꯕꯅꯦꯕ
ꯑꯥ
ꯅ
ꯍꯣꯏ ꯍꯣꯏ ꯂꯥꯛꯑꯣ ꯃꯣꯏ ꯅꯃꯥꯟꯅꯕꯤ ꯈꯔꯖꯨ ꯂꯩꯗꯥꯏ ꯄꯄ
ꯍꯣꯏ ꯂꯥꯛꯑꯗꯤ ꯍꯩꯅꯒꯗꯕ ꯂꯥꯛꯑꯗꯤ ꯄꯨꯜꯂꯞ ꯂꯥꯛꯑꯒ ꯍꯥꯏꯅꯔꯒ
ꯁꯤꯗꯁꯨ ꯀꯩꯅꯣꯒꯤ ꯍꯥꯏꯗꯤ ꯑꯥꯝ ꯇꯦꯕ ꯃꯈ ꯀꯩꯅꯣꯒꯤ ꯃꯇꯝ ꯃꯇꯝꯒꯤ ꯍꯩꯗꯣ ꯄꯥꯜꯂꯦ ꯁꯤꯗꯁꯨ ꯈ ꯒ ꯆꯅꯥꯕ ꯌꯥꯎꯔꯦ
ꯑꯣ ꯍꯩꯅꯧꯒꯗꯤ ꯂꯩꯔꯤꯕꯣ
ꯍꯩꯅꯧ ꯂꯩꯗꯤ ꯂꯩꯔꯤ ꯑꯗꯨ ꯑꯌꯥꯝꯕꯅꯗꯤ ꯍꯦꯛꯇꯣꯛꯅꯔꯦ ꯆꯥꯅꯔꯦ ꯍꯩꯅꯧ ꯖꯥꯝ ꯖꯥꯝ ꯉꯔꯥꯡ ꯍꯦꯛꯎꯏ ꯑꯩꯈꯣꯏ
ꯑꯩ ꯆ ꯆꯥꯗꯕ ꯀꯨꯏꯔꯦ ꯑꯩꯈꯣꯏ ꯁꯤꯗꯗꯤ ꯌꯥꯝ ꯍꯧꯅꯗꯦ ꯑ ꯂꯝꯕꯤ ꯑꯗꯨꯗ ꯑꯃꯈꯛꯇꯤ ꯍꯧꯋꯦ ꯑꯗꯨꯑꯣꯏꯁꯨ ꯂꯥꯞꯄꯅꯤꯅꯀꯣ ꯆꯠꯇꯦ
ꯑ
ꯌꯥꯝ ꯆꯥꯅꯤꯡꯏꯤ ꯆꯥꯗꯕ ꯀꯨꯏꯕꯒꯤ ꯑꯃꯅ ꯄꯥꯗꯣꯛ ꯆꯥꯕꯗꯤ ꯍꯥꯎꯋꯤꯗꯅ
ꯑꯗꯨꯅꯦ ꯅꯪ ꯂꯥꯛꯑꯒꯗꯤ ꯌꯥꯝ ꯄꯥꯜꯂꯤꯗ ꯗꯥꯝ ꯄꯥꯔꯤ ꯍꯩꯅꯧ ꯍꯩꯅꯧꯁꯨ ꯀꯩꯅꯣ ꯀꯦꯕ ꯃꯆꯥ ꯃꯆꯥꯗꯣ ꯃꯆꯥ ꯃꯆꯥꯗꯣ ꯍꯧꯖꯤꯛ ꯅꯍꯥꯟꯈꯩꯗꯤ ꯏ ꯆꯥꯅ ꯄꯥꯛꯅ ꯐꯪꯗꯦꯅ ꯃꯆꯥ ꯃꯆꯥꯗ ꯍꯧꯖꯤꯛꯇꯤ ꯃꯆꯥ ꯃꯆꯥꯗ ꯃꯌꯥꯝ ꯄꯥꯟꯅꯔꯦ ꯃꯤ ꯍꯦꯛꯅꯔ ꯆꯥꯔꯦ
ꯎꯝ
ꯑꯩꯈꯣꯏ ꯁꯤꯗ ꯂꯩꯕꯅꯤꯅꯦ ꯑꯩꯣꯏꯁꯨ ꯃꯌꯥꯝ ꯍꯦꯛꯅꯩ ꯃꯣꯏ ꯀꯩꯅꯣ ꯈꯪꯅꯕ ꯀꯧꯔ ꯀꯧꯔꯒ ꯍꯦꯛꯑꯦ ꯑꯗꯨꯗꯨꯒ ꯆꯥꯏ ꯍꯥꯎꯋꯦ ꯃꯆꯥ ꯃꯆꯥꯗꯣ ꯌꯥꯝꯅ ꯎꯟꯁꯤꯟꯕ ꯆꯂ
ꯑꯗꯣ ꯃꯃꯥꯡꯗꯗꯤ ꯌꯥꯝ ꯊꯨꯅ ꯂꯣꯏꯈꯤꯗꯅ
ꯔꯣꯏꯌꯦꯦ
ꯍꯟꯗꯛꯇꯤ ꯑꯗꯨꯝ ꯐꯖꯅ ꯄꯥꯜꯂꯤꯕ
ꯄꯥꯟꯕ ꯍꯥꯏꯁꯦ ꯑꯗꯨꯝ ꯄꯥꯟꯗꯤ ꯄꯥꯜꯂꯤꯕꯀꯣ ꯑꯗꯨꯝ ꯁꯨ ꯂꯣꯏꯁꯤꯜꯂꯛꯑꯕꯒꯨꯝꯕꯅꯤꯗ ꯑꯃꯨꯟꯕꯁꯤꯡꯗꯤ ꯑꯌꯥꯝꯕꯅ ꯍꯦꯛꯅꯔꯦꯕ
ꯑꯣ
ꯑꯩꯅꯦ ꯅꯣꯏ ꯅꯃꯥꯟꯅꯕꯤ ꯑꯅꯤ ꯑꯅꯤꯁꯦ ꯂꯩꯍꯧꯕ ꯆꯥꯛ ꯆꯥꯃꯤꯟꯅꯕꯗꯣ ꯅꯣꯏꯒ ꯅꯣꯡꯃ ꯍꯦꯛꯄ ꯆꯠꯂꯨꯏꯕ ꯑꯩꯈꯣꯏꯒ ꯄꯨꯂꯞ
ꯎꯝ ꯎꯝ ꯎꯝ
ꯇꯛꯑꯒ ꯑꯗꯨ ꯍꯦꯛꯄ ꯆꯠꯂꯦ ꯑꯗꯣ ꯍꯥꯎꯋꯦ ꯅꯣꯏ ꯑꯗꯨ ꯆꯥꯔꯦ ꯑꯩꯈꯣꯏ ꯀꯩꯅꯣ ꯑꯣꯝꯃꯒꯁꯨ ꯊꯝꯃꯦꯕ ꯍꯥꯏꯔ ꯑꯗꯨꯒ ꯊꯨꯝꯃꯒ ꯍꯥꯎꯕ ꯃꯐꯝ ꯂꯩꯌꯦꯕ
ꯑꯣ
ꯑꯩꯈꯣꯏꯅ ꯍꯦꯛ ꯑꯣꯏꯔꯒ ꯆꯥꯔꯦ ꯍꯥꯎꯗꯤ ꯍꯥꯎꯋꯦ ꯊꯨꯝꯃ
ꯑꯗꯨ ꯑꯗꯨꯝ ꯍꯩ ꯔꯥꯁꯤꯗꯤ ꯃꯌꯥꯝ ꯄꯨꯂꯞ ꯂꯩꯔꯒꯕꯨ ꯆꯥꯕꯅꯤꯗꯅꯀꯣ ꯑꯩꯗꯤ ꯁꯤꯗ ꯂꯩꯔꯗꯤ ꯆꯝꯄꯥꯛꯥꯛ ꯆꯥꯗꯦꯗ ꯉꯔꯥꯡ ꯅꯣꯡꯈꯛ ꯆꯥꯏ ꯑꯗꯨꯁꯨ ꯀꯨꯏꯔꯔꯕꯏꯕ ꯇꯨꯝꯗ
ꯑ ꯃꯦꯝ ꯂꯩꯔꯒꯅ ꯅꯨꯡꯉꯥꯏꯅ
ꯍꯣꯏ ꯃꯌꯥꯝ ꯂꯩꯔꯗꯤ ꯍꯣꯏ ꯆꯥꯅꯤꯡꯕꯗꯨꯁꯨ ꯃꯌꯥꯝ ꯊꯣꯛꯑꯦ ꯇꯧꯁꯤ ꯇꯧꯁꯤ ꯆꯥꯁꯦ ꯑꯃꯅ ꯆꯥꯁꯦ ꯍꯧꯔꯛꯑꯗꯤ ꯄꯨꯂꯞ ꯆꯥꯏꯗꯅ ꯁꯤꯗꯩ ꯑꯩ ꯊꯜꯂꯛꯑꯅꯤꯅ ꯆꯥꯗ꯭ꯔꯦꯗ ꯀꯌꯥ ꯑꯗꯨꯗꯗꯤ ꯎꯝ ꯑꯈꯣꯏꯌꯨꯝꯗꯔꯣ
ꯎꯝ
ꯈꯣꯏꯌꯨꯝꯗ ꯃꯤ ꯃꯔꯤ
ꯑ ꯅꯪꯒ ꯂꯦꯡꯒꯥ ꯃꯥꯟꯅꯕ ꯌꯥꯎꯔꯝꯃꯔꯣꯏ ꯑꯗꯨꯅꯦ ꯆꯥꯅꯤꯡꯗ꯭ꯔꯤꯗ
ꯑꯧ ꯂꯩꯇꯕꯩꯅꯦ ꯑꯗꯨꯒꯤꯅꯦ ꯑꯩ ꯑꯩꯈꯣꯏ ꯏꯆꯤꯟꯜꯅꯥꯎ ꯁꯤꯕꯂꯤꯡꯒꯩ
ꯎꯝ
ꯑꯗꯨꯁꯨ ꯂꯣꯏꯅ ꯑꯉꯥꯡ ꯑꯣꯏꯔꯤꯕ ꯑꯩꯒ ꯂꯣꯏ ꯆꯍꯤꯁꯦ ꯂꯣꯏ ꯈꯦꯠꯅꯕ ꯑꯗ ꯀꯥꯖꯤꯟꯈꯩꯗꯨꯁꯨ ꯑꯣꯗꯨꯒꯤ
ꯑ
ꯌꯦꯀꯤꯦꯦ
ꯑꯗꯨꯃꯥꯏꯅ ꯂꯩꯕꯁꯤ ꯇꯟꯗꯤ ꯇꯟꯕꯅꯦ ꯑꯗꯨꯁꯨ ꯇꯜꯂ
ꯑꯗꯨꯅꯦ ꯆꯥꯗꯦ ꯍꯥꯏꯁꯤꯅꯦ ꯑꯩꯅ ꯏꯊꯟꯇ ꯉꯥꯏꯔꯕꯔꯕꯅꯤꯅ
ꯁꯤꯗꯁꯨ ꯑꯩꯒ ꯂꯩꯃꯤꯟꯅꯕꯁꯤꯡ ꯂꯩꯇ꯭ꯔꯗꯤ ꯑꯩ ꯆꯥꯛꯀ ꯆꯥꯅꯤꯡꯗꯦ ꯄ ꯃꯣꯏꯁꯨ ꯆꯠꯈꯤꯕ ꯑꯝꯇ ꯂꯩꯇꯦꯕ ꯍꯧꯖꯤꯛꯅꯥꯛꯇ ꯑ
ꯑꯣ ꯑꯣ ꯑꯣ ꯍꯧꯖꯤꯛꯁꯦ ꯃꯤ ꯌꯥꯝ ꯂꯩꯅꯗꯕ ꯃꯥꯜꯂꯦ
ꯍꯧꯖꯤꯛꯇꯤ ꯁꯨꯇꯤ ꯊꯥꯔꯤꯌꯦ ꯀꯥꯂꯤꯦꯟ ꯁꯊꯤ ꯊꯥꯔꯤ꯫ ꯑꯗꯨꯒꯤ ꯊꯥꯕꯗꯨꯗ ꯃꯤꯅꯤ ꯂꯝ ꯆꯠꯅꯈꯤꯕ ꯆꯠꯅꯈꯤꯕꯗ ꯑꯩꯒ ꯂꯩꯃꯤꯟꯅꯔ ꯁꯨ ꯆꯠꯈ꯭ꯔꯕ ꯑꯗꯨꯒꯤ
ꯑꯣ
ꯑꯃꯛ ꯑꯅꯤ ꯁꯨꯗ꯭ꯔꯗꯤꯥ ꯆꯥꯀꯆꯥꯅꯤꯡꯗꯕꯤ ꯇꯧꯋꯦꯕ ꯑꯩꯗꯤ
ꯍꯣꯏ ꯏ ꯆꯤꯛ ꯆꯤꯛꯑꯒ ꯅꯨꯡꯁꯨ ꯅꯨꯡꯉꯥꯏꯇꯕꯗꯣ ꯃꯌꯥꯝ ꯄꯨꯟꯅ ꯂꯩꯔꯝꯃꯤ ꯃꯉ ꯑꯣꯏꯔ
ꯑꯗꯨꯅꯤ ꯍꯥꯟꯅꯗꯤ ꯍꯥꯟꯅ ꯌꯥꯝ ꯂꯥꯡꯉꯝꯃꯤꯅ ꯑꯩꯈꯣꯏꯗꯤ ꯍꯧꯖꯤꯀꯇꯤ ꯄꯨꯔꯥ ꯀꯩꯝ ꯂꯥꯡꯈꯤꯗꯕ ꯆꯞ ꯃꯥꯟꯅꯔꯝꯃꯤꯕ ꯃꯤꯁꯨ ꯄꯥꯛꯅ ꯂꯩꯒꯟꯗꯕ ꯑꯗꯩꯗꯤ ꯈꯪꯗꯦ ꯁꯨꯝ ꯂꯥꯡꯅꯤ ꯉꯥꯛꯇ ꯄꯑꯦ ꯍꯧꯖꯤꯛꯁ
ꯍꯣꯏ ꯑꯗ ꯑꯩꯒ ꯍꯥꯟꯅ ꯂꯩꯃꯤꯟꯅꯔꯝꯕꯁ ꯁꯤꯡꯗꯨꯅꯁꯨ ꯍꯥꯏꯌꯦ ꯍꯟꯗꯛꯀꯤꯁꯦ ꯈꯔ ꯂꯥꯡꯕ ꯍꯥꯏꯗꯤ ꯍꯥꯟꯅꯅ ꯍꯦꯜꯂꯦꯅ
ꯍꯦꯜꯂꯦ
ꯍꯥꯏꯗꯤ ꯈꯣꯟ ꯑꯆꯧꯕ ꯌꯥꯝ ꯂꯩꯕꯩꯅꯦꯕ ꯂꯥꯡꯕ ꯉꯥꯡꯕ ꯈꯣꯠꯄ
ꯍ ꯍꯣꯏ ꯇꯒꯥꯒꯥ ꯂꯔꯦ
ꯍꯣꯏ ꯍꯣꯏ
ꯀꯀꯥ ꯀꯥ ꯂꯥꯎꯕꯤꯗ꯭ꯔꯦ ꯄꯨꯔ ꯏꯪ ꯆꯤꯛꯅꯔꯦ ꯏꯪ ꯆꯤꯛꯅꯕ ꯃꯐꯝ ꯍꯥꯏꯕꯗꯣ ꯑꯣꯏꯔꯦ ꯍꯧꯖꯤꯛ
ꯁꯥꯟꯇꯤ ꯐꯥꯡꯑꯀꯥꯏꯅꯥ
ꯑꯥꯎ ꯑꯩꯁꯨ ꯍꯥꯟꯅꯩ ꯑꯗꯨꯝ ꯀꯩꯅꯣꯒ ꯑꯩꯒꯤ ꯊꯕꯛꯀ ꯇꯧꯔ ꯈꯣꯠꯂ ꯂꯩꯕ ꯑꯗꯨꯗ ꯏꯁꯩꯒꯁꯥ ꯂꯩꯕꯗꯣ ꯄꯥꯡꯅ ꯂꯩꯇ꯭ꯔꯦꯕ ꯑꯗꯨꯖꯤꯛꯀꯤ ꯆꯤꯛ ꯆꯤꯛꯑ ꯂꯣꯏ ꯃꯥꯁꯨ
ꯍꯥꯟꯅꯗꯤ ꯏꯕꯥꯅꯤ ꯂꯩꯀꯥꯟꯗ ꯁꯣ ꯂꯧꯅꯕꯗ ꯔꯨꯝꯒꯤ
ꯍꯣꯏ
ꯀꯩꯅꯣ ꯂꯥꯡꯕꯗꯣ ꯀꯩꯅꯣ ꯇꯧꯕ ꯆꯪꯅꯗꯕꯒꯤ ꯀꯣꯛꯇ
ꯑꯗꯨꯅꯦ ꯁꯣꯗꯨꯁꯨꯅꯦ ꯀꯩꯅꯣ ꯇꯧꯋꯦ ꯍꯥꯏꯕ ꯍꯧꯖꯤꯛꯁꯦ ꯀꯅꯥ ꯄꯥꯏꯅꯣ ꯈꯪꯗꯦ ꯑꯩꯉꯣꯟꯗ ꯑꯔꯝꯕ ꯍꯪꯉꯛꯑꯝꯕꯅꯦꯕ ꯁꯣꯗꯣ ꯃꯣꯏꯅꯤꯅꯤꯅꯦ ꯑꯗꯣ ꯄꯥꯏꯕꯗꯣ ꯑꯩꯗꯣ ꯀꯅꯥꯅꯣ ꯈꯪꯍꯧꯗ꯭ꯔꯕ ꯑꯗꯨꯝ
ꯍꯣꯏꯃ ꯑꯗꯨꯗꯤ ꯑꯗꯨꯝ ꯁꯨꯋꯥꯡ ꯍꯥꯡꯗ꯭ꯔꯥ
ꯁꯨꯗꯣ ꯑꯇꯣꯞꯄ ꯁꯤꯜꯂꯕ꯭ꯔꯥ ꯈꯪꯗꯦ ꯑꯩꯉꯣꯟꯗ ꯀꯩꯝ ꯍꯥꯏꯔꯛꯈꯤꯗ꯭ꯔꯦ ꯑꯩꯅ ꯑꯩꯁꯨ ꯄꯥꯏꯗꯦ ꯃꯣꯏ ꯄꯥꯏꯅꯔꯒ ꯑꯩꯉꯣꯟꯗꯁꯨ ꯄꯤꯔꯛꯈꯤꯗ꯭ꯔꯦꯅ ꯍꯥꯏꯕꯅꯦꯕ ꯑꯗꯨꯗꯨꯒ ꯑꯗꯨꯝ ꯃꯣꯏ ꯀꯩꯅꯣ ꯇꯧꯈꯔꯦ
ꯑꯗꯨꯗꯤ ꯅꯪ ꯅꯪ ꯄ꯭ꯔꯦꯛꯇꯤꯁ ꯀꯩꯀꯥ ꯇꯧꯕꯗꯤ
ꯑꯩ ꯑꯗꯨꯝ ꯔꯨꯝꯗ ꯑꯗꯨꯝ ꯇꯧꯔꯦ ꯑꯗꯨꯝ ꯑꯩꯈꯣꯏ ꯍꯥꯏꯅꯔꯒ ꯑꯗꯨꯗꯤ ꯑꯩ ꯄꯥꯛꯉꯁꯨ ꯍꯥꯟꯅꯩ ꯍꯥꯏꯗꯤ ꯅꯍꯥꯟꯉꯩꯗꯤꯗꯤ